ꯃꯌꯥꯏ ꯁꯦꯝꯕꯤꯒꯤ
ꯀꯔꯤ ꯀꯔꯤ ꯀꯃꯥꯏꯅ ꯍꯥꯏꯕ
ꯌꯥꯝꯅ ꯅꯣꯛꯅꯤꯡꯉꯤ ꯃꯤꯒꯤ ꯏꯁꯀ꯭ꯔꯤꯟ ꯁꯣꯠ ꯇꯧꯔꯒ ꯊꯥꯒꯠꯄ ꯃꯥꯜꯂꯦ ꯕ꯭ꯔꯦꯐ꯭ꯔꯤꯒꯤ ꯃꯇꯥꯡ ꯃꯇꯥꯡꯗ ꯑꯩꯉꯣꯟꯗꯗꯤ ꯍꯥꯏꯔꯛꯀꯅꯨ ꯑꯩꯈꯣꯏ ꯈꯨꯗꯒꯤꯁꯨ ꯅꯠꯇꯦ ꯃꯥ
ꯑꯗꯨꯒ ꯍꯨꯖꯤꯛ ꯒ꯭ꯔꯨꯞ ꯑꯃꯗ ꯎꯋꯦ ꯔꯦꯐ꯭ꯔꯤꯒꯤ ꯅꯨꯄꯥꯗꯣ ꯑꯩꯈꯣꯏ ꯑꯩꯈꯣꯏꯒꯤ ꯁ꯭ꯋꯥꯏꯗ ꯑꯣꯏꯔꯗꯤꯀꯣ ꯌꯥꯝ ꯑꯣ ꯐꯨꯒꯅꯤ ꯍꯥꯏꯌꯦ ꯑꯦ ꯐꯨꯒꯅꯤ ꯑ꯭ꯁ ꯑꯩ ꯉꯥꯡꯕ ꯍꯩꯇꯦ ꯀ꯭ꯔꯤ ꯍꯥꯏꯁꯤꯔ ꯃꯥꯁꯦ ꯑ ꯗꯨ ꯆꯩ ꯆꯥꯒꯅꯤ ꯍꯥꯏꯕ ꯑꯩꯒꯤ ꯐꯥꯕ ꯅꯨꯄꯥꯁꯨ ꯑꯃ ꯍꯥꯏꯕꯅꯦ ꯍꯧꯖꯤꯛꯇꯤ ꯋꯥ ꯃꯌꯥꯝ ꯎꯒꯅꯤ ꯔꯤꯐ꯭ꯔꯤꯒ ꯕ꯭ꯔꯒ ꯌꯥꯝ ꯉꯥꯡꯉꯛꯄꯗꯣ ꯑꯃꯨꯛꯀ ꯎꯒꯅꯤꯅꯀꯣ
ꯍꯣꯏ
ꯍꯨꯖꯤꯛ ꯀꯔꯤ ꯍꯥꯏꯁꯤꯔ ꯈꯪꯉꯤꯅ ꯑꯩꯒꯤ ꯅꯨꯄꯥꯗ ꯍꯥꯡꯉꯦ ꯑꯃꯒꯤ ꯒꯣꯜꯗꯣ
ꯑꯣ
ꯃꯣꯏꯗꯤ ꯈꯪꯔꯝꯒꯅꯤꯕꯀꯣ ꯃꯣꯏ ꯃꯣꯏ ꯅꯨꯄꯥꯁꯤꯡꯗꯤ ꯕꯣꯜꯒꯤ ꯃꯇꯝ ꯈꯪꯉꯤꯗꯅ
ꯈꯪꯗꯦ ꯍꯥꯏꯗꯤ ꯑꯩꯈꯣꯏꯁꯨ ꯑ ꯌꯦꯡꯗꯕꯒꯤ ꯀꯣ
ꯑꯣ ꯃꯣꯏꯗꯤ ꯃꯔꯥꯝꯒ ꯈꯥꯡꯉꯝꯒꯅꯤꯕ ꯑꯃꯨꯀ ꯍꯥꯁꯦ
ꯇꯧꯔꯝꯕꯁꯨ ꯌꯥꯏ
ꯍꯣꯏ ꯑꯗꯨꯒ ꯑꯆꯨꯝꯕꯁꯨ ꯑꯣꯏꯔꯝꯕꯁꯨ ꯌꯥꯏꯌꯦꯕꯀꯣ
ꯎꯝ
ꯑꯗꯨꯒꯤ ꯌꯦꯡꯑꯁꯦ ꯑ꯭ꯁ ꯅꯍꯥꯟ ꯑꯩ ꯏ꯭ꯁ ꯄꯥꯝꯃꯨꯕꯅ ꯄ ꯑꯩꯗꯤ ꯀꯥꯞꯄꯅꯦ ꯃꯨꯇ꯭ꯔꯦꯛꯕꯨ ꯎꯒ ꯑꯩꯒꯤ ꯄꯤ ꯇꯥꯏ ꯑꯩꯗꯤ ꯃꯨꯗ꯭ꯔꯤꯄꯨꯗꯤ ꯑꯗꯨꯒꯤꯅꯤ ꯑꯩꯗꯤ ꯅꯨꯡꯁꯤꯌꯦ ꯃꯨꯗ꯭ꯔꯤꯛꯀ ꯂꯦꯋꯤꯟ ꯂꯣꯁꯀꯤ ꯑꯗꯨꯒ ꯃꯦꯅꯨꯋꯦꯜ ꯅꯤꯌꯣꯔ ꯍ ꯑꯗꯨꯒ ꯃꯦꯁꯤ ꯁꯤꯒ ꯃꯔꯤꯗꯤ ꯑꯁ ꯑꯩꯗꯤ ꯌꯥꯝꯅ ꯅꯨꯡꯁꯤꯌꯦ ꯅꯍꯥꯟ ꯋꯥꯏꯗꯒꯤ ꯁꯤ ꯃꯔꯤꯗ ꯑꯩꯗꯤ ꯄꯥꯝꯔꯒ ꯂꯥꯛꯄꯅꯦ
ꯅꯨꯡꯁꯤꯌꯦ ꯃꯣꯢꯁꯦ ꯑꯗꯨꯒ ꯗꯦꯕꯤꯂꯥꯗꯤ ꯃꯥꯁꯨ ꯄꯣꯔꯇꯨꯒꯥꯜ ꯅꯠꯇ꯭ꯔꯣ
ꯍꯣꯏ ꯇꯣꯛꯈ꯭ꯔꯦꯅ ꯃꯥꯗꯤ ꯀꯩꯒꯤꯔꯥ
ꯈꯪꯗꯦꯀꯣ ꯌꯥꯝ ꯑꯍꯟꯁꯨ ꯅꯠꯇꯦꯀꯣ ꯃꯥꯁꯦ
ꯃꯥꯟꯗꯦ ꯃꯥꯒꯤ ꯁꯥꯛꯇꯨꯑꯥ
ꯑꯩꯗꯤ ꯔꯨꯅꯦꯜꯗꯣꯅ ꯈꯔ ꯑꯍꯟ ꯑꯣꯏꯔꯝꯒꯅꯤ ꯈꯜꯂꯦ
ꯍꯣꯢ
ꯁꯤꯂꯦꯛꯁꯟ ꯁꯦꯂꯦꯛꯁꯟ ꯐꯪꯗꯕꯩ ꯑꯣꯏꯔꯝꯒꯅꯤꯗ
ꯄꯥꯝꯗꯦ ꯃꯍꯥꯁꯦ ꯁꯅꯥꯕꯁꯨ ꯀꯣ ꯐꯖꯗꯕꯅꯦ ꯑꯗꯨ
ꯃꯁꯛ ꯐꯥꯕꯒꯤ ꯑꯗꯨꯝ ꯇꯧꯔꯝꯒꯅꯤꯗ
ꯅꯨꯄꯤ ꯈꯔꯗꯤ ꯑꯗꯨꯝ ꯊꯥꯔꯗꯤ ꯑꯗꯨꯝ ꯇꯧꯋꯦꯗꯅ
ꯑꯗꯨ ꯅꯠꯇꯦ
ꯑꯩꯁꯨ ꯑꯗꯨꯒꯨꯝꯕ ꯅꯠꯇꯦ
ꯑꯁꯦꯡꯕ ꯑꯩꯈꯣꯏ ꯄꯨꯛꯅꯤꯡꯗꯒꯤ ꯊꯣꯛꯄ
ꯑꯗꯨꯒꯤ ꯍꯤꯍꯤ ꯈꯔ ꯃꯣꯏꯒꯤ ꯅꯨ ꯄꯤꯗꯣ ꯅꯨꯡꯁꯤꯕ ꯑꯗꯨꯒ ꯔꯣꯌꯦꯜ ꯑꯣꯏꯕꯗꯣ ꯑꯗꯨꯒ ꯈꯔꯥ ꯍꯝꯕꯜ ꯑꯣꯏꯕꯗꯣ ꯍꯥꯍꯥꯍꯥ ꯑꯗꯨꯒꯨꯝꯕ ꯅꯨꯄꯥꯗꯣ ꯑꯩꯈꯣꯏꯗꯤ
ꯒ꯭ꯔꯤꯟ ꯐ꯭ꯂꯦꯛ ꯂꯤꯠꯄꯤꯕ
ꯑꯍꯤꯍꯤ ꯅꯠꯇ꯭ꯔꯗꯤ
ꯇꯥꯔꯦ
ꯑꯩꯒꯤ ꯐꯥꯎꯅꯕꯁꯤꯡ ꯑꯃ ꯑꯃꯁꯨ ꯍꯥꯏꯔꯝꯃꯦ ꯅꯨꯄꯤꯁꯤꯡꯁꯦ
ꯄꯥꯔꯁꯦꯟ ꯌꯥꯝꯕꯗꯤ ꯑꯥ ꯅꯨꯡꯁꯤꯕ ꯁꯛꯇꯣ ꯌꯦꯡꯉꯦ ꯑꯗꯨꯒ ꯃꯣꯏꯒꯤ ꯅꯨꯄꯤꯗꯣ ꯂꯣꯏꯌꯦꯜ ꯇꯧꯕꯗꯣꯏꯒꯤ
ꯍꯣꯏ
ꯁꯤ ꯃꯤꯅ ꯇꯥꯎꯗꯦ ꯍꯥꯏꯔꯀꯥꯟꯗ ꯅꯪꯉꯣꯟꯗꯒꯤ ꯑꯩ ꯈꯪꯉꯛꯑꯦ ꯍꯥꯏꯌꯦ ꯍꯤꯍꯤ ꯑꯍꯦꯍꯦ ꯑꯩꯗꯤ ꯅꯣꯛꯅꯤꯡꯉꯦ ꯌꯦꯡꯉꯣꯀꯣ
ꯇꯥꯗ꯭ꯔꯗꯤ ꯂꯣꯏ ꯌꯦꯡꯒꯗꯕꯅꯦ ꯑꯗꯨꯅ ꯑꯗꯨꯅ ꯑꯗꯨ ꯅꯠꯇ꯭ꯔꯗꯤ ꯑꯦ
ꯌꯥꯝ ꯅꯣꯛꯅꯤꯡꯉꯦ ꯑꯩꯗꯤ ꯃꯣꯏꯅ ꯋꯥ ꯉꯥꯡꯕ
ꯁꯄꯣꯔꯠ ꯇꯧꯐꯝ ꯊꯣꯛꯇꯦ ꯍꯥꯏꯕꯅꯤꯗ ꯑꯗꯨ ꯌꯦꯡꯗ꯭ꯔꯗꯤ
ꯉꯁꯤ ꯈꯣꯏ ꯂꯥꯏꯒꯤ ꯑꯪꯀꯜ ꯑꯩꯈꯣꯏ ꯈꯨꯟꯗ ꯂꯥꯛꯏꯕ ꯃꯥꯒꯤꯁꯦ ꯑꯥ ꯃꯥꯅ ꯊꯥꯒꯠꯄꯗꯣ ꯑꯃꯨꯛ ꯀꯥ ꯑꯩꯗꯤ ꯍꯔꯥꯎꯋꯦꯅꯀꯣ ꯑꯩ ꯅꯣꯛꯅꯤꯡꯉꯦ ꯃꯥꯅ ꯊꯥꯒꯠꯄꯁꯤꯡꯗꯣ
ꯉꯁꯤꯗꯤ ꯌꯦꯡꯕꯅꯦ
ꯑꯥ ꯍꯣꯏ ꯅꯣꯡꯅꯤꯡꯉꯦ ꯃꯥꯥꯁꯦ ꯏꯁꯁ ꯉꯁꯥꯏ ꯎꯝ ꯒꯣꯜ ꯑꯅꯤ ꯆꯕꯗꯀꯣ ꯏꯆꯤꯞꯅ ꯆꯟꯕ ꯀꯥꯟꯗ ꯒ꯭ꯔꯨꯞꯇꯨꯗꯤ ꯑꯁ ꯀ꯭ꯂꯕ ꯑꯃ ꯂꯩꯌꯦ ꯅꯥ ꯍꯥꯏꯌꯦ ꯍꯣꯏ ꯅꯨꯄꯥ ꯅꯨꯄꯥ ꯉꯥꯛꯇ ꯂꯩꯕ ꯑꯥ ꯑꯗꯨꯗ ꯋꯥ ꯃꯌꯥꯝ ꯉꯥꯡ ꯍꯣꯏ ꯆꯪꯉꯦ ꯍꯥꯏꯌꯦ ꯑꯗꯨꯒ ꯑꯃꯨꯛꯀ ꯉꯥꯝꯂꯀꯥꯟꯗꯗꯤ ꯃꯣꯏꯁꯦ ꯆꯡꯉꯛ ꯑꯍꯦ ꯍꯤꯍꯤꯍꯤ ꯍꯥꯏꯗꯤ ꯅꯣꯛꯅꯤꯡꯕꯀꯣ ꯑꯗꯨꯒꯤ ꯃꯇꯥꯎꯗꯣ ꯑꯗꯨꯒ ꯅꯪꯉꯣꯟꯗ ꯚꯤꯗꯤꯑꯣ ꯑꯃ ꯊꯥꯔꯛꯄꯗꯣ ꯑꯩꯒꯤ ꯈꯪꯅꯕ ꯅꯨꯄꯥꯅ ꯊꯥꯔꯛꯄ ꯃꯥꯗꯤ ꯀꯥꯏꯗꯒꯤ ꯐꯪꯕ꯭ꯔꯥ ꯈꯪꯗꯦ ꯑꯗꯨꯕꯨꯗꯤ ꯌꯥꯝ ꯅꯣꯛꯅꯤꯡꯉꯤ ꯍꯥꯏꯗꯤ ꯑꯩꯈꯣꯏꯒꯤ ꯏꯃꯥꯟꯅꯕꯤꯒꯤ ꯃꯋꯥ ꯅ ꯇꯧꯕꯁꯤꯡꯗꯣ ꯑꯁ ꯍꯤꯍꯤ
ꯔꯣꯅꯜꯗꯣꯒꯤ ꯐꯦꯟꯁ ꯑꯅꯤꯗꯣ ꯐꯣꯟꯗ
ꯑꯗꯨꯅꯤꯅꯦ ꯍꯥꯍꯥ ꯅꯣꯛꯅꯤꯡꯉꯦ ꯀꯩꯁꯨ ꯇꯧꯅꯤꯡꯉꯥꯏ ꯍꯩꯇꯦ
ꯃꯣꯏ ꯑꯅꯤꯒꯤ ꯈꯨꯣꯟꯅꯣꯛꯇꯣ ꯀꯩꯅꯣ
ꯎꯄꯥꯏ ꯂꯩꯇꯕꯗꯣ
ꯋꯥ ꯒ ꯉꯥꯡꯅꯤꯡꯉꯥꯏ ꯂꯩꯇ꯭ꯔꯦ ꯑꯗꯨ ꯃꯇꯥꯡꯗꯗꯤ
ꯑꯩꯗꯤ ꯐꯨꯔꯤꯠ ꯃꯥꯅ ꯂꯤꯠꯄꯗꯅꯦ ꯌꯥꯝ ꯅꯣꯛꯅꯤꯡꯕꯁꯦ ꯍꯣꯢ ꯀꯔꯤ ꯒꯤꯔ ꯃꯥ ꯉꯁꯤ ꯐꯨꯔꯤꯠ ꯑꯗꯨꯒꯤ ꯐꯨꯔꯤꯠ ꯂꯤꯠꯄꯗꯣ
ꯃꯥꯗꯤ ꯑꯗꯨꯒ ꯑꯥꯔꯖꯦꯟꯇꯤꯅꯥꯕꯨ ꯌꯦꯡ ꯀꯔꯤ ꯍꯥꯏꯁꯤꯔꯥ ꯌꯦꯡꯉꯀꯥꯟꯗ ꯁꯤꯒꯅꯤ ꯀꯔꯤ ꯍꯥꯏꯁꯤꯔꯥ ꯑꯥ ꯁꯤꯅꯤꯡꯉꯥꯏ ꯌꯦꯡ ꯏꯆꯦꯖꯨꯀꯣ ꯏꯆꯦ ꯑꯩꯉꯣꯟꯗ ꯉꯁꯤ ꯀꯣꯜ ꯇꯧꯅꯔꯒ ꯉꯁꯤꯗꯤ ꯑꯩꯈꯣꯏ ꯍꯣꯁꯇꯦꯜ ꯃꯤ ꯃꯌꯥꯝ ꯄꯨꯔꯒ ꯑꯥ ꯑꯔꯖꯦꯟꯇꯤꯅꯥ ꯁꯤꯅꯤꯉꯥꯏ ꯌꯦꯡꯕꯤ ꯌꯦꯅ
ꯑꯩꯅ ꯅꯣꯛꯅꯤꯡꯉꯤꯁꯤꯀꯣ
ꯍꯣꯏ
ꯃꯥꯒꯤ ꯏꯁꯇꯦꯇꯥꯥꯁ ꯎꯔꯦꯗꯅ
ꯀꯔꯤ ꯀꯃꯥꯏꯅ ꯇꯧꯕ꯭ꯔꯣ ꯑꯩ ꯌꯦꯡꯗꯕꯅꯤꯅ ꯈꯪꯗꯦ
ꯃꯥꯅ ꯎꯝ ꯍꯣ ꯍꯣꯏ ꯍꯣꯏ ꯍꯣꯁꯇꯦꯜꯗ
ꯑꯣ ꯑꯣ ꯑꯣ ꯍꯣ ꯍꯣꯏ
ꯆꯠꯂꯒ ꯍꯥꯏꯗꯤ ꯑꯉꯥꯡ ꯁꯦꯝꯕꯅꯦꯕ ꯁ꯭ꯀꯨꯜ ꯍꯣꯏ ꯎꯝ
ꯏꯅꯥꯎꯅꯨꯄꯥ ꯍꯥꯏꯕꯅꯦ ꯑꯗꯨꯗ ꯌꯥꯝ ꯅꯨꯡꯉꯥꯏꯕꯅꯤ ꯂꯩꯕ ꯕꯣꯜ ꯑꯗꯨꯝ ꯂꯩꯔꯁꯨ ꯑꯗꯨꯝ ꯌꯦꯡꯉꯦꯅꯀꯣ ꯑꯗꯨꯅ ꯑꯗꯨꯅ ꯃꯥꯅ ꯇ ꯨꯇꯨꯝ ꯇꯨꯝꯕ
ꯑꯩ ꯁ꯭ꯀꯨꯜ ꯅꯦꯕ ꯃꯣꯏ ꯀꯦꯔꯤꯌꯔꯁꯨ
ꯑꯗꯨꯅꯤ
ꯀꯦꯔꯤꯌꯥꯔꯁꯨ ꯂꯩꯔꯝ ꯍꯥꯏꯗꯤ ꯐꯨꯠꯕꯣꯜ ꯁꯅꯥꯅꯤꯡꯕꯁꯨ ꯂꯩꯔꯝ ꯒꯅꯤꯕ ꯑꯗꯨ ꯃꯣꯏ ꯒꯤꯁꯨ ꯑꯗꯨꯝ ꯑꯦꯗꯚꯥꯟꯇꯦꯖ ꯄꯤꯒꯗꯕꯅꯦꯕ ꯆꯨꯝꯃꯦ ꯃꯣꯏ ꯇꯧꯔꯤꯗꯣ
ꯁꯥꯠꯇ꯭ꯔꯁꯤꯡꯁꯨ ꯍꯥꯏꯕꯗꯤ ꯃꯣꯏꯅ ꯇꯧꯅꯤꯡꯕꯁꯨ ꯇꯧ ꯃꯣꯏꯗ ꯑꯗꯨꯝ ꯍꯔꯥꯎꯕꯗꯣ ꯑꯗꯨꯝ ꯇꯥꯎꯍꯟꯕꯅ ꯐꯥꯔꯦ ꯅꯍꯥꯟꯁꯨ ꯑꯗꯨꯝ ꯕꯣꯜ ꯂꯩꯥꯔꯗꯤ ꯃꯥ ꯃꯣꯏ ꯄꯣꯜꯂꯤꯡ ꯂꯤꯡꯕꯁꯤꯡꯕꯗꯣ ꯑꯗꯨꯝ ꯍꯥꯎꯀꯠꯂꯦꯌꯦ ꯍꯥꯎꯀꯠ ꯃꯣꯏꯅ ꯑꯗꯨꯝ ꯍꯧꯒꯠꯄꯗꯣ ꯁꯨꯃꯥꯏꯅ ꯇꯧꯔꯝꯃꯦ ꯍꯥꯏꯌꯦ ꯅꯨꯡꯉꯥꯏꯕꯅꯦꯅ ꯃꯥ ꯈꯪꯗꯦ ꯑꯗꯨꯕꯨꯗꯤ ꯑꯩ ꯏꯅꯥꯎ ꯅꯨꯄꯥꯅ ꯋꯥꯔꯜ ꯀꯞ ꯍꯧꯔꯛꯄ ꯀꯥꯟꯗ ꯍꯥꯏꯕꯅꯦ ꯕꯣꯜ ꯃꯇꯥꯡꯗꯗꯤ ꯍꯣꯏ ꯇꯨꯝꯕꯁꯦ ꯃꯇꯝꯒ ꯌꯦ ꯌꯥꯝꯕꯨꯗꯤ ꯌꯥꯝꯗꯦ ꯑꯗꯨ ꯑꯣꯏꯔꯁꯨ ꯑꯩꯈꯣꯏ ꯍꯣꯁꯇꯦꯜꯗ ꯂꯩꯕ ꯅꯨꯡꯉꯥꯏꯕꯅꯦ ꯑꯗꯨꯝ ꯍꯥꯎꯒꯠꯄꯅꯦꯅꯀꯣ ꯑꯗꯨ ꯑꯩꯈꯣꯏꯒꯤ ꯏꯃꯥꯟꯅꯕꯤꯒꯤ ꯃꯕꯨꯡꯅꯀꯣ ꯑꯗꯨꯝ ꯍꯥꯎꯒꯠꯄꯤꯌꯦꯅ ꯅꯍꯥꯟ ꯀꯣ ꯎꯝ ꯃꯥ ꯃꯥ ꯍꯥꯟꯅ ꯂꯩ ꯝꯝꯃꯥ ꯍꯥꯟꯅ ꯂꯥꯏꯔꯛꯄ ꯀꯥꯟꯗ ꯀꯣ ꯑꯗꯨꯒꯤ ꯑꯈꯣꯏꯒꯤ ꯏꯃꯥꯟ ꯕꯤꯒꯤ ꯃꯕꯨꯡꯅ ꯍꯧꯒꯠꯂꯦ ꯍꯧꯒꯠꯂꯦ ꯍꯥꯏꯌꯦ ꯃꯥꯕꯨ ꯑꯗꯨꯒ ꯍꯧꯒꯠꯄꯤꯔꯝꯃꯤ ꯍꯥꯏꯌꯦ ꯍꯧꯒꯠꯄꯤꯔꯝꯃꯒꯥ ꯅꯃꯥꯁꯦ ꯇꯨꯝꯅꯤꯡꯕꯒꯤ ꯒ꯭ꯌꯥꯟꯒ ꯇꯥꯗꯕ ꯃꯥꯁꯦ ꯋꯥꯁꯞꯀ ꯇꯥꯑꯣ ꯃꯥꯜꯂꯦ ꯑꯗꯨꯒ ꯃꯕꯨꯡ ꯀꯔꯤꯒꯤꯅꯣ ꯅꯥ ꯍꯧꯖꯤꯛ ꯋꯥꯁ꯭ꯞ ꯇꯥꯎꯑꯣ ꯍꯥꯏꯔꯒ ꯃꯥ ꯋꯥꯈꯟꯒ ꯇꯥꯏ ꯍꯥꯏ ꯕꯣꯜ ꯌꯦꯡꯅꯤꯉꯥꯏ ꯍꯥꯏꯔꯛꯄ ꯀꯥꯟꯗ ꯑꯗꯨꯒꯤ ꯋꯥꯈꯟ ꯇꯥꯔꯝꯃꯦ ꯍꯥꯏꯕ ꯑꯁ ꯋꯥꯔꯤ ꯂꯤꯕꯗ ꯑꯗꯨꯒꯤ ꯃꯕꯨꯡꯅ ꯋꯥꯔꯤ ꯂꯤꯕꯅꯤꯗ ꯑꯩꯗꯤ ꯅꯞ ꯅꯤꯡꯕꯅꯀꯣ ꯑꯗꯨꯒ ꯀꯔꯤꯒꯤꯅꯣ ꯍꯥꯏꯔꯀꯥꯟꯗ ꯂꯥꯏꯔꯤꯛ ꯄꯥꯅꯤꯡꯉꯥꯏꯒꯤꯅꯦꯅ ꯃꯥꯗꯤ ꯈꯜꯂꯒ ꯋꯥꯔꯁꯞꯀ ꯇꯧꯔ ꯅꯣꯛꯅꯤꯡꯕꯅꯦ ꯑꯗꯨꯒ ꯍꯣꯁꯇꯦꯜꯗ ꯂꯩꯑꯒ ꯑꯁ ꯃꯤ ꯃꯌꯥꯝ ꯄꯨꯟꯂꯒ ꯌꯦꯡꯕ ꯅꯨꯡꯉꯥꯏꯕꯅꯦꯅ ꯅꯨꯄꯥꯅ ꯍꯥꯏꯌꯦ
ꯑꯩꯈꯣꯏ ꯑꯥ ꯅꯍꯥ ꯑꯥ ꯋꯥꯔꯜ ꯀꯞ ꯂꯩꯕ ꯃꯇꯝ ꯍꯣꯁꯇꯦꯜ ꯂꯩꯕ ꯃꯇꯗ ꯋꯥꯔꯜ ꯀꯞ ꯂꯩꯌꯦꯗꯅ
ꯍꯣꯏ ꯗꯨꯗꯤ ꯌꯥꯝ ꯄꯥꯛꯅ ꯌꯦꯡꯗꯦꯀꯣ
ꯑꯩꯈꯣꯏ ꯑꯥ ꯌꯦꯡꯕ꯭ꯔꯥ ꯐꯥꯏꯅꯦꯜ ꯌꯦꯡꯕ꯭ꯔꯥ
ꯌꯨꯝꯗ ꯌꯦꯡꯕ꯭ꯔ ꯀꯩ ꯑꯩꯁꯨ ꯀꯥꯎꯋꯦ
ꯑꯩꯗꯤ ꯌꯦꯡꯕꯗ ꯍꯣꯏ ꯌꯦꯡꯕ ꯃꯥꯜꯂꯦ ꯍꯣ ꯍꯣꯏ ꯌꯦꯡꯕ ꯃꯥꯜꯂꯦ
ꯗꯌꯦꯡꯉꯦ ꯑꯩꯈꯣꯏ ꯄ꯭ꯔꯣꯖꯦꯛꯇꯛ ꯄ꯭ꯔꯣ ꯄ꯭ꯔꯣꯖꯦꯛ ꯈꯨꯟꯗ ꯈꯨꯟꯗ ꯄ꯭ꯔꯣꯖꯦꯛꯇꯔꯒ ꯊꯥꯔꯒ ꯌꯦꯡꯕꯗꯣ
ꯀꯥꯏꯗ ꯑꯩ ꯀꯥꯎꯈ꯭ꯔꯦ
ꯑꯁ ꯑꯩꯈꯣꯏꯒꯤ ꯆꯔꯆ ꯃꯃꯥꯡꯗ
ꯑꯩ ꯀꯥꯎꯈ꯭ꯔꯦ ꯑꯩꯈꯣꯏ ꯑꯩꯈꯣꯏ ꯌꯨꯝꯗ ꯂꯥꯛꯄ꯭ꯔꯥ ꯑꯩꯈꯣꯏ
ꯎꯝ ꯌꯨꯝꯗ ꯂꯩꯌꯦ ꯑꯗꯨꯀꯥꯟꯗ ꯑꯗꯤ ꯇ꯭ꯋꯦꯟꯇꯤ ꯇ꯭ꯋꯦꯟꯇꯤ ꯇꯨꯗ ꯑꯣꯏꯔꯗꯤ ꯌꯨꯝꯗ ꯌꯦꯡꯉꯦ
ꯖꯤꯈꯣꯏ ꯍꯣꯁꯇꯦꯜꯗꯁꯨ ꯑꯃ ꯌꯦꯡꯕ ꯃꯥꯜꯂꯤꯀꯣ ꯑꯗꯨ ꯃꯇꯥꯗꯨꯗꯤ ꯑꯣ ꯑꯈꯣꯏ ꯌꯨꯝ ꯂꯥꯛꯇꯕ ꯃꯥꯜꯂꯦ
ꯇ꯭ꯋꯦꯟꯇꯤ ꯇ꯭ꯋꯦꯟꯇꯤ ꯇꯨ ꯅꯠꯇꯦ ꯇ꯭ꯋꯦꯟꯇꯤ ꯇ꯭ꯋꯦꯟꯇꯤ ꯇꯨꯗ ꯌꯦꯡꯉꯦ ꯈꯪꯗꯦ ꯑꯗꯨꯒꯤ ꯑꯣꯏꯔꯝꯕꯒꯤꯔ ꯑꯗꯨꯒꯤ ꯑꯣꯏꯔꯝꯒꯅꯤ ꯅꯪꯅ ꯑꯥ ꯅꯪꯗꯤ ꯂꯥꯛꯇꯕꯩ ꯑꯣꯏꯔꯝꯒꯅꯤ ꯑꯩꯗꯤ ꯌꯨꯝꯗ ꯌꯦꯡꯕꯒꯨꯝ ꯇꯧꯋꯦꯗ
ꯑꯩꯩꯁꯨ ꯐꯩꯏꯅꯦꯜ ꯌꯦꯡꯉꯕꯒꯨꯝ ꯇꯧꯕꯅꯦ
ꯑꯩꯁꯨ ꯀꯥꯎꯔꯦ
ꯑꯩꯈꯣꯏꯁꯨ ꯌꯥꯝ ꯌꯦꯡꯕꯗꯤ ꯌꯦꯡꯅꯤꯡꯕ ꯑꯗꯣ
ꯑꯣ ꯑꯗꯨ ꯑꯣꯏꯔꯁꯨ ꯑꯗꯨꯒꯤꯅꯦ ꯄ꯭ꯔꯦꯀꯥ ꯂꯥꯏꯕꯒꯤ ꯋꯥꯏ ꯌꯥꯍꯧ ꯂꯥꯎꯔꯅꯨ ꯑꯃꯨꯛꯀ ꯍꯥꯏꯌꯦꯀꯣ ꯑꯗꯨ ꯀꯣꯟꯇ꯭ꯔꯣꯜꯗꯤ ꯌꯥꯝ ꯇꯥꯎꯗꯣ ꯍꯣꯏ ꯃꯁꯥ ꯃꯁꯥꯅ ꯐꯣꯟꯗ ꯌꯦꯡꯕꯗꯤ ꯐꯣꯟꯗ ꯌꯦꯡꯕꯗꯤ ꯇꯨꯝꯅꯤꯡꯕ ꯐꯥꯎꯋꯦꯕ ꯑꯗꯨ ꯀꯥꯟꯅꯗꯤ ꯍꯥꯏꯕ ꯀꯔꯤ ꯍꯥꯏꯁꯤ ꯂꯥꯏꯔꯤꯛ ꯇꯤ ꯈꯔ ꯈꯔ ꯄꯥꯏꯌꯦ ꯀꯣꯂꯦꯖ ꯑꯃꯨꯛ ꯆꯠꯂꯦ ꯑꯗꯨꯝ ꯇꯨꯝꯅꯤꯡꯕ ꯐꯥꯎꯕꯗꯣ ꯁꯨꯃꯥꯏꯅ ꯇꯧꯋꯦꯗꯅ ꯕꯣꯔꯗꯤꯡꯗ ꯆꯨꯔꯒ ꯆꯥꯛ ꯌꯦꯟꯁꯥꯡꯁꯨ ꯍꯥꯎꯇꯕꯩꯒꯤꯀꯣ ꯗꯨ ꯀꯥꯟꯗꯗꯤ ꯆꯥꯛ ꯂꯥꯝꯃꯅ ꯑꯃ ꯑꯗꯨꯃꯥꯏꯅ ꯇꯧꯋꯦ
ꯃꯁꯤ ꯈꯔ ꯉꯥꯟꯅ ꯆꯥꯕꯒꯤꯀꯣ
ꯍꯣꯏ
ꯑꯩꯈꯣꯏꯒꯤ ꯑꯉꯥꯡ ꯑꯃ ꯖꯨꯅꯤꯌꯔ ꯑꯃ ꯉꯁꯤ ꯑꯩꯉꯣꯟꯗ ꯇꯦꯛꯆꯔ ꯑꯃ ꯃꯁꯤ ꯍꯣꯁꯇꯦꯜꯗ ꯂꯩ ꯂꯩꯇ꯭ꯔꯦ ꯄ꯭ꯔꯣꯕ꯭ꯂꯦꯝꯁ ꯃꯌꯥꯝ ꯊꯣꯛꯄꯒꯤ ꯂꯩꯅꯤꯡꯗ꯭ꯔꯦꯅ ꯃꯌꯨꯝꯗ ꯂꯩꯔꯒ ꯀꯣꯂꯦꯁ ꯀꯥꯕ ꯃꯥꯜꯂꯦ
ꯑꯃ ꯑꯃꯗ ꯂꯩꯕꯒꯤꯅꯤ ꯈꯪꯉꯦ